ꯑꯣꯀꯦ ꯇꯥꯏꯌꯦ ꯇꯥꯏꯌꯦ ꯌꯥꯝ ꯁ ꯌꯦꯡꯉꯦ
ꯑꯣ ꯑꯩ ꯍꯥꯟꯅ ꯀꯩꯅꯣ
ꯎꯝ ꯎꯝ ꯍꯧꯖꯤꯛꯀꯤ ꯍꯧꯖꯤꯛꯀꯤ ꯋꯥꯔꯤꯗꯣ
ꯑꯣ ꯑꯣ ꯑꯣ ꯑꯗꯨꯗꯣ ꯈꯪꯗꯦꯔ ꯅꯪ ꯀꯩꯅꯣꯒꯤ ꯑꯣꯏꯅ ꯃꯩꯗꯣ ꯀꯩꯅꯣꯒꯤꯒꯨꯝꯕ ꯂꯩꯅꯤꯡꯉꯁꯨ ꯚꯥꯏ ꯐ꯭ꯔꯤꯗ ꯑꯣꯏꯗꯧ ꯃꯥꯜꯂꯦ ꯃꯣꯏ ꯖꯒꯥꯒꯤꯗ ꯂꯩꯅꯤꯡꯉꯁꯨꯅꯦ ꯍꯣ ꯍꯣꯏ ꯍꯣꯏ ꯍꯣꯏ ꯑꯗꯨꯒꯤꯗ ꯑꯗꯨꯃꯥꯏꯅ ꯇ ꯄꯤꯕ ꯃꯥꯜꯂꯦꯕ
ꯑꯣ ꯑꯗꯨ ꯑꯗꯨꯝ ꯑꯣ ꯑꯗꯨ ꯑꯣ ꯅꯪ ꯍꯥꯏꯁꯦ ꯑꯗꯨ ꯑꯣꯏꯏꯇꯥꯥꯔꯒꯗꯤ ꯑꯩꯈꯣꯏꯅ ꯑꯗꯨꯒꯤ ꯃꯐꯝꯗꯨꯗ ꯊꯕꯛ ꯇꯧꯕꯁꯦ ꯃꯣꯏꯒꯤꯗꯨꯗ ꯑꯗꯨꯝ ꯂꯦꯛꯄ ꯌꯥꯏꯁꯤꯅꯦꯕ ꯅꯠꯇ꯭ꯔꯥ
ꯍꯣꯏ ꯍꯣꯏ ꯍꯣꯏ ꯀ꯭ꯋꯥꯇꯔ ꯑꯣꯏꯅ ꯑꯗꯨꯝ ꯄꯤ ꯃꯥꯜꯂꯦꯕ
ꯑꯣ ꯐꯩꯅꯦ ꯑꯗꯨꯗꯤ
ꯑꯥ ꯑꯗꯨꯅꯦ ꯑꯗꯨꯒꯨꯝꯕꯩꯁꯨ ꯂꯩꯌꯦꯕ ꯐꯦꯁꯤꯂꯤꯇꯤꯁꯦ ꯀꯩꯁꯨ ꯂꯥꯞꯇꯦꯗꯅ ꯎꯝ
ꯀꯩꯌꯥ ꯑꯗꯨꯅꯤ ꯎꯝ ꯎꯝ
ꯑꯗꯨꯅꯤ ꯑꯗꯨꯅꯤ ꯅ ꯑꯗꯨ
ꯑꯩꯅ ꯈꯜꯂꯤꯁꯦ ꯄꯣꯠꯁꯦ ꯃꯣꯏ ꯑꯗꯨꯗ ꯍꯥꯏꯗ‌ꯦꯌꯦ ꯑꯩ ꯅꯪꯒꯤꯗꯣ ꯍꯥꯟꯅ ꯐꯖꯅ ꯀꯟꯐꯥꯔꯝ ꯇꯥꯈꯤꯁꯅ‌ꯣ ꯑꯗꯨꯒ ꯀꯣꯟꯅ ꯌꯥꯔꯒꯅ ꯌꯥꯔꯦ ꯑꯗꯨ ꯇꯧꯕꯁꯦ ꯚꯥꯏ ꯑꯩ ꯑꯩ ꯍꯪ ꯀ‌ꯦ ꯇꯧꯁ‌ꯦ ꯑꯩꯅ ꯑꯩꯅ ꯆꯪꯉꯛ ꯇꯥꯔꯒꯗꯤꯅꯦ ꯑꯥ ꯆꯪꯉꯛ ꯇꯥꯕ ꯍꯥꯏꯁꯦ ꯑꯩꯅ ꯗꯥꯏꯔꯦꯛ ꯑꯣꯏꯅ ꯆꯪꯉꯛꯄꯗꯨꯗꯤ ꯑꯩꯁꯨ ꯉꯝꯗꯧ ꯃꯥꯟꯗ‌ꯦꯕ ꯈꯪꯕꯔꯥ ꯌꯥ ꯇꯥꯔꯒꯗꯤ ꯑꯩꯁꯨ ꯁꯨꯃꯥꯏꯅ ꯍꯪꯉꯛꯀꯗꯣꯏꯅꯦꯕ ꯅꯣꯏ ꯃꯥ ꯍꯣꯏꯅ ꯇꯧꯕꯤꯕꯗꯣ ꯑꯗꯨꯃꯥꯏꯅ ꯇꯧꯕꯤꯕ ꯌꯥꯒꯗ꯭ꯔꯥꯅꯗꯣ
ꯑꯗꯨꯗꯣ ꯑꯗꯨꯗꯣ ꯀꯧꯔꯛꯑꯗꯤꯅꯦ ꯑꯩ ꯍꯧꯖꯤꯛꯀꯤ ꯏꯌꯥꯝꯕꯗꯣ ꯑꯗꯨꯗ ꯍꯥꯏꯔꯒ ꯗꯥꯏꯔ‌ꯦꯛ ꯌꯥꯔꯛꯀꯅꯦꯕ ꯑ ꯍꯣꯏ ꯍꯣꯏ ꯍꯧꯖꯤꯛꯀꯤ ꯏꯌꯥꯝꯕꯗ ꯑꯗꯨꯝ ꯍꯥꯏꯔꯛꯄꯗ ꯑꯗꯨꯝ ꯌꯥꯅꯦꯕ ꯀꯧꯕꯨ ꯀꯧꯔꯛꯑꯗꯤ ꯑꯗꯣ ꯀꯧꯔꯛꯇ꯭ꯔꯗꯤ ꯈꯪꯗꯦꯀꯣ ꯀꯧꯔꯛꯑꯗꯤ ꯀꯧꯔꯛꯑꯗꯤ ꯗꯥꯏꯔ‌ꯦꯛ ꯌꯥꯔꯦ ꯑꯗꯨꯏꯗꯤ ꯃꯊꯪꯒꯤ ꯀꯧꯔꯛꯄꯗꯣ
ꯅ ꯃꯊꯪꯒꯤ ꯍꯣꯏꯅꯦ ꯑꯗꯨꯒꯤ ꯃꯊꯪꯒꯤ ꯀꯧꯔꯛꯄꯗꯣ ꯑꯗꯨꯗ ꯎꯝ ꯑꯞꯗꯦꯠ ꯑꯞꯗꯦꯠ ꯑꯃꯇ ꯇꯧꯕꯤꯔꯛꯑꯣꯅꯦ ꯑꯗꯨꯗꯤ
ꯇꯧꯔꯛꯀꯦ ꯇꯧꯔꯛꯀꯦ‌‌ ꯑꯗꯨ ꯑꯗꯨꯅꯤ ꯍꯣꯏ ꯑꯗꯣ ꯈꯪꯗꯦꯍ‌ꯦ ꯑꯗꯨꯝ ꯃꯣꯏꯅ ꯃꯣꯏꯅꯁꯨ ꯍꯥꯏꯔꯛꯑꯦꯕ ꯍꯥ ꯀꯩꯕ ꯀꯩꯕ ꯀꯩꯕ ꯀꯩꯕ
ꯅꯪꯒꯤꯅꯦ ꯃꯣꯏ ꯃꯣꯏꯅꯅꯦ ꯅꯪꯒꯤꯅꯦ ꯑꯍꯦꯟꯕꯅꯦ ꯑꯥ ꯑꯥ ꯑꯦꯛꯁꯇ꯭ꯔꯥ ꯀꯥꯔꯤꯀꯨꯂꯔꯒꯨꯝꯕ ꯈꯣꯠꯄ ꯍꯪꯉꯛꯄ꯭ꯔ ꯅꯪ ꯔꯦꯖꯨꯝꯃꯦꯗ ꯌꯦꯡꯉꯒ‌ ꯅꯠ ꯅꯠꯇ꯭ꯔꯒ ꯍꯥꯏꯗꯤ ꯕꯦꯆꯂꯔꯒꯤ ꯄꯥꯁ ꯕꯦꯆꯂꯔꯒꯤ ꯄꯥꯁ ꯑꯥꯎꯠ ꯇꯧꯕꯗꯨꯅ ꯑꯗꯨꯝ ꯌꯥꯏ
ꯑꯗꯨꯝ ꯑꯗꯨꯅ ꯑꯗꯨꯝ ꯌꯥꯔꯦ ꯍꯣꯏ ꯀꯩꯅꯣꯒꯤ ꯌꯥꯔꯦ ꯑꯗꯨꯝ ꯌꯥꯔꯦ ꯑꯗꯨꯅ ꯌꯥꯔꯕꯅꯦꯕ ꯀꯔꯤꯝ ꯇꯧꯗ꯭ꯔꯕꯅꯦꯕ ꯑꯗꯨꯕꯨ ꯂꯣꯏꯕꯨ ꯂꯣꯏꯔꯗꯤ ꯚꯥꯏ ꯑꯩꯈꯣꯏ ꯑꯩꯅ ꯍꯥꯏꯁꯤꯅꯦ ꯑꯩꯈꯣꯏ ꯊꯕꯛ ꯇꯧꯒꯦ ꯍꯥꯏꯔꯗꯤꯅꯦ ꯀꯩꯅꯣꯒꯤ ꯀꯩꯅꯣꯒꯤ ꯑꯣꯏꯅꯗꯤ ꯑꯗꯣ ꯑꯩꯈꯣꯏꯒꯤ ꯁꯤ ꯀꯩꯅꯣꯁꯤꯒꯤ ꯗꯤꯒ꯭ꯔꯤꯁꯤꯅ ꯌꯥꯔꯦ ꯑꯩꯈꯣꯏꯅ ꯇꯝꯃꯤꯕꯨ ꯍꯧꯖꯤꯛ ꯇꯝꯃꯤꯁꯦ ꯀꯩꯝ ꯀꯥꯟꯗꯦ ꯍꯥꯏꯕ
ꯁꯤꯅꯗꯨꯝ
ꯑꯣꯖꯥ ꯑꯣꯏꯅꯤꯡꯕꯩ ꯅꯠꯇꯔ ꯍꯣꯏ ꯑꯣꯖꯥ ꯑꯣꯏꯅꯤꯡꯕꯩ ꯅꯠꯇꯅ ꯀꯔꯤꯝ ꯀꯥꯟꯗꯦ ꯍꯥꯏꯕ ꯑꯗꯨꯅꯤ ꯀꯩꯝ ꯀꯩꯝ ꯀꯥꯟꯗꯦꯕ ꯑꯩꯈꯣꯏ ꯑꯗꯨꯅꯤ ꯑꯗꯨꯅ ꯃꯣꯏꯅ ꯍꯥꯏꯁꯦ ꯑꯗꯨ ꯂꯣꯏꯔꯕ ꯅꯠꯇ꯭ꯔꯣ ꯍꯥꯏ ꯂꯣꯏꯔꯦ ꯑꯗꯨꯗꯤ ꯌꯥꯔꯦ ꯑꯗꯨꯗꯤ ꯑꯗꯨꯗꯤ ꯀꯩ ꯑꯗꯨꯗꯤ ꯀꯩꯝ ꯗꯔꯀꯥꯔ ꯇꯥꯗ꯭ꯔꯦ ꯑꯇꯩ ꯍꯥꯏꯔꯛꯑꯦ ꯑꯗꯨꯅ‌ꯦ
ꯑꯁ ꯐꯥꯗꯤ ꯐꯥꯅꯤꯍ‌ꯦ ꯅꯪ ꯑꯗꯨꯃꯥꯏꯅ ꯇꯧꯔꯒ ꯍꯌꯦꯡꯋꯥꯏꯗꯣ ꯏꯁꯃꯨꯠ ꯑꯣꯏꯅ ꯆꯠ ꯉꯝꯃꯦꯅ ꯋꯥꯟ ꯌꯥꯔ ꯂꯣꯏꯁꯤꯟꯒꯤ ꯇꯥꯔꯒꯗꯤꯅꯦ ꯅꯪ ꯗꯤꯒ꯭ꯔꯤꯗꯨꯃ ꯗꯤꯒ꯭ꯔꯤꯌꯦ ꯁꯥꯔꯇꯤ ꯁꯥꯔꯇꯤꯀꯦꯠꯇꯣ ꯋꯥꯛ ꯑꯦꯁꯔꯦꯟꯗ‌ꯣ ꯑꯃꯨꯛꯀ ꯄꯥꯏꯍꯧꯔꯒ ꯅꯪꯒꯤ ꯁꯦꯂꯔꯤꯗꯨꯒꯤ ꯋꯥꯟ ꯌꯥꯔꯗꯨꯝꯒꯤ ꯄꯥꯏꯍꯧꯔ ꯇꯥꯔꯒꯗꯤ ꯃꯊꯪ ꯃꯊꯪ ꯆꯣꯡꯈꯤꯕꯗꯅꯦ ꯏꯁꯃꯨꯠ ꯑꯗꯨꯝ ꯆꯦꯟ ꯉꯝꯗꯣꯏꯅꯦꯕ
ꯑꯗꯨꯅꯦ ꯑꯗꯨꯒ ꯃꯣꯏꯒꯤꯗꯣ ꯑꯗꯨꯝ ꯑꯩꯅ ꯐꯖꯅ ꯇꯧꯔꯗꯤꯅꯦ ꯑꯗꯨꯝ ꯄꯩꯁꯥ ꯀꯩꯅꯣꯖꯨ ꯑꯗꯨꯝ ꯍꯦꯟꯒꯠꯂꯛꯀꯅꯤ ꯂꯩ ꯍꯥꯏꯑꯦꯕ ꯑꯗꯨꯒꯨꯝꯕꯁꯨ
ꯎꯨꯝ ꯑꯣ ꯑꯗꯨꯒꯤꯖꯨ ꯆꯨꯝꯕꯨꯗꯤ ꯁꯨꯝꯃꯝꯅꯤꯌꯦ ꯍꯥꯏꯗꯤ ꯍꯥꯏꯗꯤ ꯆꯍꯤ ꯑꯃꯒꯤ ꯅꯪꯒꯤꯁꯦ ꯑꯥ ꯀꯟꯇ꯭ꯔꯦꯛ ꯑꯣꯏ ꯀꯟꯇ꯭ꯔꯦꯛ ꯑꯣꯏꯅ ꯁꯥꯔꯛꯄꯥ ꯈꯣꯠꯂꯛꯄ ꯇꯧꯕ꯭ꯔꯥ
ꯅꯠꯇꯦ ꯀꯩꯝ ꯇꯧꯗꯦ ꯀꯩꯝ ꯑꯗꯨꯒ ꯀꯩꯝ ꯂꯩꯇꯦ ꯑꯩꯈꯣꯏꯗꯤ ꯑꯗꯨꯝ ꯄꯔꯃꯤ ꯄꯔꯃꯤꯅꯟꯅꯦ
ꯑꯣ ꯄꯥꯔꯃꯦꯅꯦꯟꯠ ꯑꯣꯏꯅ
ꯑꯩꯈꯣꯏꯅ ꯑꯗꯨꯝ ꯑꯗꯨ ꯑꯩꯈꯣꯏꯅ ꯐꯖꯥꯅ ꯂꯩꯔꯤꯒꯩ ꯑꯗꯨꯝ ꯑꯗ ꯑꯗꯨꯃꯥꯏꯅꯗꯨꯝ ꯂꯩꯔ‌ꯦ
ꯑꯣ ꯑꯗꯨꯗꯤ ꯃꯣꯏꯅ ꯑꯧ ꯑꯗꯨꯗꯤ ꯃꯣꯏꯒꯤ ꯆꯣꯏꯁꯅꯦꯕ ꯑꯄꯥꯝꯕ ꯂꯧꯊꯣꯛꯅꯤꯡꯉꯀꯥꯟ ꯂꯧꯊꯣꯛꯅꯤ ꯅꯠꯇ꯭ꯔꯒ ꯍꯥ ꯍꯥꯞꯄꯤꯉꯩꯗꯅ ꯑꯗꯨꯝ
ꯍꯥꯝꯅꯤ ꯍꯣꯏ ꯍꯣꯏ ꯍꯣꯏ ꯑꯩꯈꯣꯏꯅꯕꯨ ꯐꯖꯅ ꯇꯧꯕꯤꯔꯗꯤ ꯄꯩꯁꯥ ꯍꯦꯟꯒꯠꯂ ꯑꯗꯨꯝ ꯂꯩꯔꯁꯨ ꯑꯗꯨꯝ ꯂꯩꯔꯦ ꯑꯩꯈꯣꯏ ꯑꯗꯨꯝ ꯂꯩꯗꯣꯏꯅꯦꯕ ꯑꯗꯨꯝ ꯄꯔꯃꯤꯅꯦꯟ ꯑꯣꯏꯅ ꯄꯔꯃꯤꯅꯦꯟ ꯑꯣꯏꯅ ꯂꯩꯔꯁꯨ ꯌꯥꯏꯑꯦꯕ ꯄꯔꯃꯤꯅꯦꯟ ꯑꯣꯏꯅ ꯂꯩꯔꯖꯨ ꯑꯗꯨꯝ ꯂꯩ ꯑꯗꯨꯅꯤ ꯍꯥꯏꯗꯤ ꯑꯗꯨꯝ ꯑꯇꯩꯒꯤꯗꯁꯨ ꯃꯄꯥꯟ ꯂꯝ ꯀꯩꯅꯣꯒꯤ ꯇꯧꯕ ꯃꯇꯝ ꯂꯣꯏ ꯍꯦꯟꯒꯠꯂꯤꯗꯅ
ꯎꯨꯝ ꯎꯨꯝ ꯑꯗꯨꯕꯨꯗꯤ
ꯑꯗꯨꯅ ꯑꯗꯨꯃꯥꯏꯅ ꯇꯧꯗꯅ ꯑꯗꯨꯝ ꯂꯣꯏ ꯍꯦꯟꯒꯠꯂꯛꯀꯅꯦꯕ
ꯑꯗꯨꯗꯤ ꯄꯔꯐꯣꯔꯃꯦꯟꯁ ꯐꯖꯔꯗꯤ ꯑꯗꯨꯝ ꯊꯥ ꯇꯔꯨꯛꯇꯗꯤꯗꯨꯝ ꯐꯅꯌꯥꯝ ꯍꯦꯟꯒꯠꯄ ꯑꯗꯨꯝ ꯉꯝꯅꯤꯅꯦ
ꯍꯣꯏ ꯍꯣꯏ ꯍꯣꯏ ꯑꯗꯨ ꯀꯩꯅꯣ ꯊꯥ ꯅꯤꯄꯥꯟ ꯊꯥ ꯊꯥ ꯅꯤꯄꯥꯟꯗꯩ ꯍꯦꯟꯒꯠꯂꯛꯀꯗꯧꯕ ꯍꯦꯟꯗꯤ ꯍꯦꯟꯒꯠ ꯇꯔꯨꯛꯇꯗꯤ ꯍꯦꯟꯒꯠꯅꯗꯕꯅꯦꯕ ꯅꯤꯄꯥꯟ ꯑꯗꯨꯋꯥꯏꯗ
ꯑꯥ ꯑꯣ ꯑꯣ ꯅꯤꯄꯥꯥꯟ ꯑꯗꯨꯋꯥꯏꯗ ꯑꯁ ꯆꯞꯇꯤ ꯆꯥꯏꯍꯦ ꯅꯪ ꯑꯗꯨꯒ ꯃꯥꯁ ꯁꯥꯔ ꯂꯣꯏꯈꯤꯕꯒꯤ ꯑꯥ ꯃꯇꯥꯡꯗ ꯑꯣꯏꯗꯣꯏꯅꯤꯅ ꯂꯣꯏꯔꯝꯗꯥꯏꯗ ꯇꯧꯕꯗꯣ ꯍꯥꯏꯗꯤ ꯆꯍꯤ ꯑꯃꯖꯤꯕꯨ ꯑꯗꯨꯅ ꯆꯞꯇꯤ ꯆꯥꯗꯣꯏꯅꯦꯕ ꯂꯣꯏꯔꯥ ꯊꯣꯛꯄꯒ ꯑꯗꯨꯝ ꯋꯥ ꯄꯥꯏꯔ ꯊꯣꯛꯄꯗ ꯑꯗꯨꯅꯦ ꯌꯝ ꯍꯩꯅꯕꯨ ꯁꯤꯜꯂꯦ
ꯑ ꯑ ꯑꯗꯨꯒꯤꯅꯤ ꯍꯧꯖꯤꯛ ꯊꯕꯛ ꯀꯧꯅꯕ ꯃꯇꯝ ꯑꯣꯏꯔꯛꯄꯩꯅꯦꯕ
ꯎꯝ ꯎꯝ
ꯀꯩꯅꯣꯒꯤ ꯍꯧꯖꯤꯛ ꯂꯥꯛꯏꯁꯦ ꯑꯗꯨꯅ ꯑꯗꯨꯝ ꯑꯇꯣꯞꯄꯗꯁꯨ ꯇꯧ ꯀꯧꯗꯤ ꯀꯧꯅꯔꯝꯅꯤ ꯅꯪꯁꯨ ꯑꯗꯣ ꯍꯪꯗꯤ ꯍꯪꯕꯤꯔꯛꯀꯦ ꯑꯩ ꯑꯃꯨꯛꯀ ꯑꯩ ꯆꯪꯉꯛꯀ ꯑꯗꯣ ꯃꯣꯏꯗꯣ ꯀꯩꯅꯣ ꯇꯧꯅꯦꯕ ꯍꯔꯦ
ꯇꯧꯕꯁꯦ ꯑꯩꯅ ꯅꯪꯒ ꯅꯥ ꯍꯥꯏꯗꯤ ꯀꯅꯥꯅꯣꯝꯒ ꯄꯨꯟꯕ ꯄꯥꯝꯃꯦ ꯏꯇꯣꯝꯇ ꯏꯇꯣꯝꯇ ꯑꯣꯏꯅ ꯏꯟꯗꯤꯕꯤꯖꯨꯜ ꯑꯣꯏꯅ ꯇꯧꯕꯗꯨꯖꯨ ꯄꯥꯝꯗꯦꯕ ꯍꯌꯦꯡꯋꯥꯏ ꯍꯦꯂꯞꯀꯨꯝꯕ ꯍꯪꯅꯅꯤꯡꯉꯛꯄ ꯈꯣꯠꯂꯛꯄ ꯂꯩꯔꯛꯀꯅꯤꯅ ꯑꯗꯨ ꯀꯟꯗ ꯆꯠ ꯆꯠꯊꯣꯛ ꯆꯠꯁꯤꯟꯒꯤ ꯑꯗꯨꯗꯩꯒꯤ ꯀꯩꯅꯣꯝꯃ ꯃꯇꯦꯡ ꯄꯥꯡꯅꯕꯒꯤꯗ ꯄꯨꯟꯗ꯭ꯔꯗꯤ ꯅꯨꯡꯉꯥꯏꯔꯣꯏꯕ
ꯑꯗꯨꯅꯦ ꯑꯩꯁꯨꯅꯤꯅꯦ ꯑꯗꯨꯅ ꯑꯩꯁꯨꯨꯅꯤꯅꯦ ꯍꯧꯖꯤꯛꯀꯤ ꯂꯩꯔꯤ ꯆꯪꯗꯣꯏ ꯍꯧꯖꯤꯛ ꯀꯔꯤꯝ ꯈꯪꯗꯦꯗꯅ ꯀꯅꯝ ꯀꯩꯅꯣꯁꯨ ꯅꯠꯇꯦꯗꯅ ꯆꯠꯂꯒ ꯄꯨꯡꯍꯪꯗ ꯍꯪꯉꯨꯗꯣꯏꯅꯦꯕ ꯄꯨꯡꯍꯪꯗꯅꯦ ꯍꯪꯎꯨꯗꯣꯏꯖꯦ ꯍꯧꯖꯤꯛ ꯑꯗꯨꯗꯅꯤ ꯃꯣꯏꯒꯤ ꯃꯣꯏꯅꯖꯨ ꯍꯪꯉꯛ ꯆꯪꯉꯛꯄꯗ ꯍꯪꯉꯛꯑꯦ ꯅꯪ ꯍꯥꯟꯅꯗꯤ ꯀꯩꯝ ꯇꯧꯔꯛꯇꯦꯀꯣ ꯍꯥꯏ ꯀꯩꯅꯣ ꯍꯥꯏꯗꯤ ꯑꯦꯛꯁꯄꯤꯔꯦꯟꯁ ꯑꯝ ꯂꯩꯇꯦ ꯂꯩꯇꯦ ꯁꯥꯔ ꯑꯩ ꯀꯩꯅꯣꯒꯤ ꯀꯩꯅꯣꯒꯤ ꯏꯟꯇꯔꯟꯁꯤꯞ ꯈꯛꯇꯒꯤ ꯊꯥ ꯇꯔꯨꯛ ꯊꯥ ꯑꯍꯨꯝ ꯑꯗꯨꯒ ꯈꯔ ꯈꯔ ꯆꯠꯂꯦ ꯑꯗꯣ ꯑꯇꯣꯞ ꯄꯗ ꯑꯗꯨ ꯅꯠꯇꯅ ꯑꯩꯉꯣꯟꯗ ꯀꯩꯝ ꯂꯩꯇꯦ ꯍꯥꯏꯕ ꯑꯗꯨ ꯑꯗꯨꯗꯩ ꯈꯥ ꯇꯝꯗꯤ ꯇꯝꯃꯛꯄ ꯅꯠꯇ꯭ꯔꯥ ꯇꯝꯃꯤꯁꯤꯅꯦꯕ ꯀꯩꯀꯩ ꯇꯝꯃꯛꯀꯦ ꯀꯩ ꯑꯩꯁꯨ ꯄꯨꯡꯉꯥꯏ ꯍꯩꯖꯤꯜꯂꯦꯍꯥ ꯍꯣ ꯑꯗꯨ ꯅꯪ ꯂꯣꯏ ꯍꯩꯗꯤ ꯍꯩꯔꯥꯕ ꯅꯠꯇ꯭ꯔꯥ ꯍꯩꯑꯦ ꯑꯁꯤ ꯍꯩꯔꯦ ꯁꯤꯅꯦ
ꯀꯩ ꯍꯩꯕ ꯀꯩ ꯍꯩꯕ
ꯃꯣꯏꯒꯤ ꯀꯩꯀꯩ ꯀꯩꯀꯩ ꯍꯩꯔꯒꯦꯁꯤꯅꯦ ꯑꯩꯅ ꯃꯣꯏꯒꯤ ꯗ꯭ꯔꯣꯌꯋꯤꯡ ꯄ꯭ꯂꯥꯟꯁꯦ ꯇꯥꯏ ꯇꯥꯏ ꯇꯥꯕ꯭ꯔꯣ ꯇꯥꯏ ꯇꯥꯏ ꯇꯥꯕ꯭ꯔꯣ
ꯅ ꯍꯧꯖꯤꯛ꯭ꯔꯥ
ꯃꯣꯏꯒꯤ ꯀꯩ ꯀꯩ ꯍꯩꯔꯒꯦ ꯁꯤꯅꯤ ꯑꯩꯅ ꯏꯟꯇꯔꯟꯁꯤꯞꯀꯤꯗꯨꯗ ꯑꯩꯅ ꯑꯗꯨꯗ ꯃꯣꯏꯒꯤ ꯑꯩꯈꯣꯏꯒꯤꯗꯤ ꯗ꯭ꯔꯣꯌꯋꯤꯡ ꯄ꯭ꯂꯥꯟ ꯌꯦꯡꯕꯒꯨꯝꯕ ꯃꯌꯥꯝ ꯂꯩꯗꯅ ꯇꯥ ꯑ ꯅꯠ ꯑꯣꯇꯣꯀꯦꯞꯀꯤ ꯅꯠꯇꯦ ꯗꯔꯣꯏ ꯗꯔꯣꯏ ꯗ꯭ꯔꯋꯤꯡ ꯇ꯭ꯂꯥꯟ ꯗ꯭ꯔꯋꯤꯡ ꯄ꯭ꯂꯥꯟ ꯌꯦꯡꯕ ꯑꯩꯈꯣꯏꯒꯤ ꯑꯗꯨꯝ ꯕ꯭ꯂꯨ ꯕ꯭ꯂꯨ ꯕ꯭ꯂꯨ ꯄ꯭ꯔꯤꯟ ꯌꯦꯡꯕꯩꯗꯣ ꯑꯗꯨꯒꯨꯝꯕꯗꯣ ꯑꯗꯨꯒꯨꯝꯕꯩ ꯑꯗꯨꯒꯨꯝꯕ ꯑꯗꯨꯒ ꯑꯥ ꯑꯥ ꯑꯗꯨꯒꯨꯝꯕ ꯑꯗꯨꯒ ꯃꯣꯏꯒꯤ ꯂꯦꯕꯔ ꯃꯦꯅꯦꯖꯃꯦꯟ ꯇꯧꯕ ꯑꯗꯨꯒꯨꯝꯕ ꯂꯣꯏ ꯑꯗꯨꯝ ꯑꯌꯥꯝꯕꯅ ꯁꯥꯔ ꯂꯣꯏ ꯇꯝꯗꯤ ꯇꯝꯃꯦ ꯁꯤꯅꯦ ꯑꯩꯅ ꯍꯥꯏꯁꯦ ꯑ ꯅꯪ ꯍꯥꯏꯗꯤ ꯍꯩꯔꯕ ꯅꯠꯇ꯭ꯔ ꯑꯩꯁꯦ ꯍꯩ ꯍꯥꯏꯖꯟꯕꯅꯤ ꯑꯗꯨꯝ
ꯅꯤꯍꯥꯞ ꯑꯍꯥ ꯑꯩꯖꯨ
ꯑꯍꯥ ꯀꯩꯝ ꯈꯪꯗꯕꯤꯅꯦ ꯍ ꯑꯗꯨꯗꯩꯗꯤ ꯑꯗꯨꯝ ꯑꯗꯨ ꯉꯥꯛꯇꯣꯏꯅꯤꯗꯅ ꯇꯝꯃꯒ ꯍꯩꯔꯛꯀꯗꯧꯅꯤꯗ ꯑꯗꯨꯅꯦ ꯇꯝꯕꯩ ꯃꯇꯝꯗꯤ ꯑꯗꯨꯝ ꯂꯩꯔꯛꯇꯣꯏꯅꯦ ꯑꯇꯩ ꯑꯗꯒꯤ ꯀꯅꯥ ꯀꯅꯥꯗ ꯍꯦꯛꯇ ꯈꯨꯗꯛꯇ ꯍꯦꯛꯛꯇ ꯂꯣꯏ ꯆꯪꯉꯣꯗꯤ ꯀꯅꯥ ꯌꯥꯅꯤꯒꯦ
ꯑ ꯍꯥꯏꯅꯕ ꯑꯃ ꯂꯩꯗꯨꯗꯤ ꯐꯦꯛ ꯏꯠ ꯑꯟꯇꯤꯜ ꯌꯨꯝ ꯃꯦꯛ ꯏꯠ ꯑꯅ ꯅꯠꯇ꯭ꯔꯣ
ꯑꯗꯨꯅꯦ ꯑꯗꯨꯅꯦ ꯍꯥꯏꯁꯦ ꯑꯗꯨꯅꯦ ꯑꯗꯨꯅꯤ ꯏꯁ ꯗꯣꯏꯔꯦꯛꯅꯤꯍꯦ ꯑꯗꯒꯤ ꯍ ꯍ ꯑꯗꯒꯤ ꯍꯩꯔꯛꯇꯦ ꯑꯗꯨꯕꯨꯗꯤ ꯚꯥꯏ ꯊꯥ ꯑꯃꯃꯨꯛ ꯂꯩꯕꯗꯣ ꯃꯣꯏꯒꯤ ꯃꯤ ꯃꯇꯨꯡ ꯏꯟꯅꯕꯗ ꯑꯗꯨꯝ ꯍꯩꯔꯛꯑꯅꯤ ꯍꯥꯏꯕ
ꯑꯣ ꯑꯗꯨꯕꯨꯗꯤ ꯑꯗꯨꯕꯨꯗꯤ ꯑꯗꯨꯝ ꯍꯩꯅꯔꯛꯈꯤꯅꯤ ꯅꯪ ꯐꯖꯥꯅ ꯄꯤꯛꯑꯞ ꯇꯧꯉꯝꯅꯤꯗ
ꯑꯗꯨꯅꯦ ꯍꯥꯏꯁꯦ ꯑꯗꯨꯅꯦ ꯑꯗꯨꯒꯤ ꯑꯗꯨꯅ ꯑꯗꯨꯝ ꯌꯥꯗꯅꯤꯅ ꯑꯗꯨꯝ ꯉꯝꯅꯕ ꯈꯨꯝꯖꯤꯜꯂꯦꯗꯅ
ꯍꯥꯗꯤ ꯄꯣꯠꯇꯣ ꯆꯦꯟꯁꯤ ꯀꯩꯁꯨ ꯇꯧꯔꯣꯏꯗꯅ ꯑꯗꯨꯝ ꯆꯞ ꯃꯥꯟꯅꯕ ꯑꯣ ꯁꯨꯝ ꯁꯥꯕ ꯀꯩꯅꯣꯝ ꯁꯥꯕꯒꯦ ꯍꯥꯏꯔꯛꯑꯣ ꯑꯗꯨꯝ ꯍꯥꯏꯔꯛꯀꯅꯤꯕꯅ
ꯑꯗꯨꯅꯤ ꯑꯗꯨꯅꯤ ꯃꯣꯏꯒꯤ ꯀꯩꯅꯣꯒꯨꯝꯕ ꯄꯥꯏꯕ ꯍꯥꯏꯔꯦ ꯑꯗꯨꯖꯨ ꯑꯗꯨꯝ ꯑꯗꯨꯅꯤ ꯃꯣꯏꯒꯤ ꯀꯔꯤꯒꯨꯝꯕ ꯁꯣꯐꯋꯦꯔ ꯑꯃ ꯄꯥꯏꯕꯒꯨꯝꯕ ꯀꯩꯅꯣꯒꯨꯝꯕ ꯏꯁꯟꯕꯩ ꯍꯥꯏꯔꯦ ꯑꯗꯨꯗ ꯑꯍꯥꯟꯈꯩꯗ ꯑꯗꯨꯝ ꯍꯪꯕꯗ ꯂꯣꯏꯅ ꯈꯪꯅꯤꯗꯅ ꯇꯥꯔꯛꯄꯗ ꯑꯗꯨꯅꯤ ꯑꯗꯨꯗꯤ
ꯌꯥꯏꯗ ꯑꯍꯟꯈꯩꯗ ꯍꯪꯉꯁꯨ ꯅꯠꯇ꯭ꯔ ꯑꯦ ꯑꯥꯏꯗ ꯍꯪꯉꯁꯨ ꯑꯗꯨꯝ
ꯑꯗꯨꯅꯦ ꯍꯥꯏꯁꯦ ꯑꯗꯨꯃꯥꯏꯅ ꯑꯗꯨ ꯑꯗꯨꯅꯦ ꯍꯥꯏꯁꯦ ꯑꯗꯨꯅꯦ ꯑꯗꯩ ꯇꯧꯁꯜꯂꯦ ꯑꯗꯣ ꯃꯣꯏ ꯃꯣꯏꯗꯣ ꯃꯃꯥꯡꯗ ꯀꯩꯅꯣ ꯂꯩꯅꯦꯍꯦ ꯑꯗꯨꯒꯤ ꯀꯩꯅꯣ ꯑꯩꯅ ꯈꯜꯂꯤꯖꯦ ꯑꯗꯨ ꯀꯩ ꯀꯝꯄꯅꯤ ꯑꯣꯏꯗꯣꯏꯅꯣꯖꯦ ꯈꯪꯗ ꯑꯥ ꯑꯍꯣꯏ ꯍꯣꯏ ꯍꯣꯏ ꯑꯗꯨꯝ ꯄꯟꯊꯣꯛꯈ꯭ꯔꯅꯤꯀꯣ ꯑꯗꯣ ꯄꯨꯟ ꯑꯗꯣ ꯃꯣꯏꯅ ꯍꯥꯏꯔꯛꯄꯗ ꯉꯁꯥꯏ ꯄꯨꯟꯗꯦꯅꯗꯤ ꯍꯥꯏ ꯑꯕꯀꯣ ꯑꯣ ꯄꯨꯟꯗꯦꯅꯗꯤ ꯍꯥꯏꯔꯛꯑꯦꯕꯀꯣ ꯑꯗꯨꯗ ꯑꯗꯨꯅꯦ ꯑꯗꯨꯃꯥꯏꯅ ꯑꯗꯨꯗ ꯍꯥꯏꯔꯛꯄꯗ ꯑꯩꯁꯦ ꯑ ꯑꯩꯁꯦ ꯈꯪꯗ꯭ꯔꯦꯕꯀꯣ ꯍꯪꯁꯨ ꯍꯪꯗ꯭ꯔꯤ ꯍꯧꯖꯤꯛꯐꯥꯎ ꯑꯗꯨ ꯍꯌꯦꯡ ꯍꯪꯉꯒꯦ ꯇꯧꯅꯤ ꯑꯗꯨꯝ ꯆꯠꯄꯗ ꯅꯠꯇꯔꯗꯤ ꯑꯗꯨꯃꯥꯏꯅ ꯇꯧꯢ
ꯎꯝ ꯌꯥꯏ ꯍꯌꯦꯡꯗꯨꯅ ꯄꯨꯡ ꯑꯗꯨꯗꯒꯤ ꯍꯧꯔꯒ ꯁꯥꯡꯗꯤ ꯁꯥꯡꯉꯦ ꯅꯪ ꯀꯩꯅꯣꯒꯨꯝꯕ ꯂꯟꯁ ꯕ꯭ꯔꯦꯛꯀꯨꯝꯕꯗꯤ ꯃꯣꯏ ꯄꯨꯡꯗꯤ ꯍꯥꯏꯔꯛꯄ꯭ꯔꯥ
ꯑꯗꯨꯗꯤ ꯍꯥꯏꯔꯛꯇꯦ ꯑꯗꯨ ꯀꯩꯅꯣꯒꯨꯝꯕꯗꯨꯗꯤ ꯑꯗꯨꯝ ꯑꯩꯈꯣꯏ ꯀꯩꯅꯣꯗ ꯑꯗꯨꯝ ꯑꯣꯐꯤꯁ ꯃꯣꯏꯁꯤꯗ ꯑꯗꯨꯝ ꯀꯩꯅꯣꯗ ꯑꯗꯨꯝ ꯆꯥꯔꯣꯅ ꯍꯥꯏꯔꯛꯑꯦꯕ ꯄꯨ ꯂꯥꯑꯒ ꯑꯗꯨꯒꯨꯝꯕꯩꯗꯨꯗ ꯑꯗꯨꯝ ꯆꯥꯐꯝꯁꯨ ꯂꯩꯃ ꯑꯗꯨꯝ ꯑꯥ ꯑꯩꯈꯣꯏ ꯑꯣꯐꯤꯁꯀꯤ ꯑꯗꯨꯝ ꯃꯁꯥꯏ ꯂꯩꯖꯔꯦꯗꯅ ꯑꯗꯨꯝ ꯆꯥꯕꯩꯗꯤ ꯑꯗꯨꯝ ꯌꯥꯔꯅꯤꯗꯅ
ꯎꯝ ꯎꯝ ꯅꯪ ꯌꯦꯡꯕ ꯀꯥꯟꯗ ꯃꯣꯏ ꯃꯤ ꯃꯤ ꯀꯌꯥꯝ ꯏꯝꯄ꯭ꯂꯣꯌꯤ ꯀꯌꯥꯝꯗꯤ ꯂꯩꯍꯧꯒꯦ
ꯑꯗꯨꯝ ꯂꯩꯍꯧꯔꯦ ꯑꯗꯨꯝ ꯈꯔꯗꯤ ꯑꯗꯨꯝ ꯂꯩꯍꯧꯔꯦ ꯃꯣꯏ ꯑꯁꯣꯝ ꯅꯥꯀꯟꯗ ꯑꯩꯈꯣꯏꯒꯤ ꯏꯌꯥꯝꯕ ꯂꯩꯕꯗꯣ
ꯎꯨꯝ ꯎꯨꯝ
ꯑꯗꯣ ꯅꯥꯀꯟꯗꯗꯤ ꯑꯗꯣ ꯑꯗꯣ ꯅꯥꯀꯟꯗꯅ ꯑꯃꯨꯛ ꯌꯥꯝꯃꯦ ꯑꯩꯈꯣꯏꯁꯤꯅ ꯑꯃꯨꯛ ꯈꯔ ꯃꯤ ꯌꯥꯝꯗꯕꯤꯗ ꯑꯗꯨꯝ ꯌꯥꯝ ꯅꯨꯡꯉꯥꯏꯅ ꯂꯩꯍꯧꯢꯕꯣ ꯐꯤꯁꯇꯨ ꯆꯥꯎꯉꯦꯅ ꯈꯔ ꯅꯨꯡꯉꯥꯏꯔꯒ
ꯎꯨꯝ ꯎꯨꯝ
ꯄꯤꯔꯤꯛꯢꯗꯣ ꯑꯗꯣ ꯃꯣꯏꯅꯁꯨ ꯍꯥꯏꯔꯛꯢꯕ ꯅꯣꯏꯒꯤ ꯀꯩꯅꯣꯒꯤꯁꯨ ꯅꯣꯏ ꯅꯣꯏ ꯅꯥꯀꯟꯁꯤꯅ ꯍꯦꯟꯅ ꯅꯨꯡꯉꯥꯏꯗꯣꯏꯅꯦ ꯑꯩꯈꯣꯏꯁꯤꯗꯤ ꯑꯃꯨꯛ ꯋꯥꯗꯣꯏꯅꯦꯅ
ꯍꯥꯏꯗꯤ ꯋꯥꯕ ꯍꯥꯏꯗꯤ ꯅꯪꯅ ꯍꯧꯖꯤꯛ ꯇꯧꯗꯣꯏꯁꯤꯅꯦꯅ ꯋꯥꯗꯣꯏꯅꯦꯅ
ꯅꯠꯇꯦ ꯑꯩ ꯍꯦꯟꯅ ꯅꯨꯡꯉꯥꯏꯗꯣꯏꯅꯤꯅꯦ ꯑꯩꯒꯤꯁꯤꯅ
ꯑꯣ ꯑꯣ ꯑꯣ ꯑꯗꯨ ꯑꯗꯨꯅꯦ ꯑꯗꯨ ꯑꯗꯨꯅꯦ ꯑꯗꯨ ꯑꯗꯨꯒꯤꯅꯦ ꯑꯩ ꯑꯩ ꯑꯩ ꯁꯥꯊꯤꯒꯤ ꯉꯥꯏꯔꯨꯔꯦ ꯅꯪꯒꯤ ꯅꯥꯀꯟꯗ ꯂꯩꯔꯤꯅꯤꯅꯦ ꯑꯗꯨꯝ ꯋꯥꯕ ꯑꯗꯒꯤ ꯃꯣꯏꯗꯤ ꯃꯤꯣ ꯌꯥꯝ ꯊꯤꯅ ꯂꯦꯕꯔꯗꯣ ꯌꯥꯝ ꯊꯤꯅ ꯄꯤꯁꯜꯂꯦꯅ ꯍꯥꯏꯅꯦꯕ ꯑꯗꯨꯒꯤ ꯅꯥꯀꯟꯗ ꯂꯩꯔꯤ ꯑꯗꯨ ꯃꯣꯏꯅ ꯍꯦꯟꯅ ꯅꯨꯡꯉꯥꯏꯅꯤꯅ ꯍꯥꯏꯔꯛꯀ ꯍꯥꯏꯔꯒꯗꯤ ꯑꯩꯗꯤ ꯈꯪꯉꯨꯔꯦ ꯅꯪ ꯆꯪꯉꯤꯕ ꯃꯐꯝꯗꯨꯣ ꯀꯩꯅꯣꯅ ꯂꯥꯛꯅꯖꯣꯔꯔꯕꯅ ꯈꯜꯂꯨꯔꯦ ꯑꯩꯗꯤ
ꯑꯗꯨꯗꯤ ꯑꯩꯈꯣꯏꯒꯤꯁꯤꯅ ꯍꯦꯟꯅ ꯅꯨꯡꯉꯥꯏꯅꯤꯅ ꯍꯥꯏꯔꯛꯑꯦꯕꯀꯣ ꯑꯗꯨꯒꯤ
ꯑꯥ ꯑꯥ
ꯑꯗꯨꯅꯤꯅꯦ ꯑꯗꯨꯗ ꯅꯣꯏ ꯀꯩꯅꯣꯝ ꯑꯣꯐꯤꯁꯇꯣ ꯃꯥꯟꯅꯗꯦꯕ ꯖꯒꯥꯗꯣ ꯑꯗꯨꯝ ꯀꯩꯅꯣ ꯑꯗꯨꯝ ꯕ꯭ꯂꯣꯛ ꯕ꯭ꯂꯣꯛ ꯃꯥꯟꯅꯗꯕ ꯍꯥꯏꯇꯥꯔꯦ
ꯎꯝ ꯎꯝ
ꯑꯗꯨꯒꯤ ꯑꯗꯨꯃꯥꯏꯅ ꯍꯥꯏꯔꯛꯑꯦꯕ ꯑꯗꯨꯃꯥꯏꯅ
ꯑꯗꯨ ꯑꯁ ꯅꯨꯡꯕꯨꯗꯤ ꯅꯨꯡꯉꯥꯏꯅꯤ ꯅꯪ ꯑꯃ ꯑꯃꯗꯨꯒꯤ ꯑꯗꯨꯒꯤꯗꯨꯅ ꯃꯣꯏꯒꯤꯗꯨꯗꯨꯅ ꯇꯧꯔꯤꯁꯤꯅ ꯄꯨꯔꯥ ꯀꯟꯁꯇ꯭ꯔꯛꯁꯟꯒꯤ ꯑꯣꯏꯅ ꯄꯨꯔꯥ ꯀꯩ ꯍꯥꯏꯅꯤ ꯂꯦꯕꯔ ꯆꯥꯔꯖꯀꯤ ꯂꯦꯕꯔ ꯅꯠꯇꯦ ꯂꯦꯕꯔ ꯇꯧꯔꯒ ꯊꯥꯗꯔꯒ ꯍꯦꯛꯇ ꯁꯨꯒꯥꯏꯕ ꯈꯣꯠꯀꯥꯏꯕ ꯁꯦꯝꯒꯠꯄ ꯇꯧꯕꯅꯤꯅ ꯅꯣꯡꯉꯥꯝꯗꯩ ꯅꯨꯃꯤꯗꯥꯡ
ꯑꯗꯨꯃꯨ
ꯅꯣꯏꯒꯤꯗꯨꯅ ꯑꯃꯨꯛ ꯆꯨꯝꯅꯒꯤ ꯚꯤꯖꯤꯠ ꯇꯧꯕ ꯈꯣꯠꯄ ꯌꯥꯎꯔꯛꯀꯗꯣꯏꯅꯤꯅ ꯑꯗꯨꯃꯥꯏꯅ
ꯍꯣꯏ ꯃꯥꯅꯦ ꯑꯗꯨꯒ ꯏꯃꯥꯟꯅꯕꯒꯨꯝꯕꯒꯤ ꯍꯣꯍꯣꯏ ꯑꯗꯨꯒ ꯃꯣꯏꯒꯤꯗꯨꯁꯨ ꯗꯨꯝ ꯅꯨꯡꯗꯤ ꯅꯨꯡꯉꯥꯏꯕ ꯑꯣꯐꯤꯁꯀ ꯐꯖꯅ ꯄꯤ ꯂꯩꯍꯧꯋꯦꯕ ꯑꯗꯣ ꯃꯣꯏꯒꯤꯗꯨꯅ ꯄꯨꯂꯞ ꯀ ꯂꯩꯔꯒ ꯑꯗꯨꯃꯥꯏꯅ ꯇꯧꯕꯅꯦꯕ ꯈꯪꯗꯦꯗꯣ ꯃꯣꯏ ꯅꯨꯡꯉꯥꯏꯅꯤ ꯍꯥꯏꯕꯗꯣ ꯍꯌꯦꯡ ꯆꯠꯂ ꯈꯪꯒꯅꯤ ꯀꯃꯥꯏꯅ ꯇꯧ ꯇꯧꯕꯗ‌ꯣ
ꯈꯪꯕꯨꯗꯤ ꯍꯌꯦꯡ ꯈꯪꯉꯅꯤꯗ ꯍ ꯅꯨꯡꯉꯥꯏꯒꯗ꯭ꯔꯥ ꯅꯨꯡꯉꯥꯏꯔꯣꯏꯗ꯭ꯔꯥ ꯀꯩꯗꯧꯕ ꯈꯣꯠꯄ ꯄ ꯑꯗꯨ ꯇꯧꯕ ꯑꯗꯨꯒ ꯃꯤꯖꯨ ꯑꯅꯧꯕ ꯈꯔ ꯈꯪꯅꯗ ꯌꯥꯔꯔꯣꯏ ꯅꯪ
ꯍꯣꯏ ꯑꯗꯨꯅꯦ ꯑꯁ ꯍꯣꯏ ꯑꯗꯨ ꯅ ꯑꯩꯅ ꯍꯥꯏꯁꯤꯅꯦ ꯀꯩꯅꯣꯝꯃꯗꯤ ꯐ ꯃꯔꯣꯟ ꯀꯩꯅꯣꯗꯨꯗꯤ ꯐꯅ ꯇꯝꯖꯜꯂꯣ ꯑꯩꯅ ꯑꯇꯩꯗꯤ ꯈꯪꯗꯦ ꯚꯥꯏ ꯅꯪ ꯀꯩꯅꯣꯒꯨꯝꯕ ꯑꯇꯣꯞꯄꯗꯅ‌ꯦ ꯅꯪ ꯃ ꯀꯩꯅꯣꯗ ꯑꯩꯈꯣꯏ ꯃꯔꯣꯟꯗ ꯀꯃꯥꯏꯅ ꯋꯥꯔꯤ ꯁꯥꯟꯅꯔꯛꯀꯅꯤ ꯀꯩꯅꯣꯈꯩꯗꯗꯤ
ꯎꯝ ꯍꯣꯏꯅꯦ ꯑꯗꯨꯕꯨꯗꯤ ꯃꯣꯏ ꯂꯩꯔꯤꯕ ꯀꯥꯡꯕꯨꯁꯤꯡꯗꯗꯤ
ꯑꯗꯨꯅꯦ ꯑꯗꯨꯟ
ꯑꯗꯨ ꯃꯣꯏꯁꯨ ꯏꯪ ꯏꯪꯏꯪꯂꯤꯁ ꯐꯥꯎꯇꯤ ꯍꯩꯔꯝꯅꯤꯗ ꯃꯣꯏꯁꯨ ꯍꯥꯏꯗꯤ ꯃꯣꯏꯁꯨ ꯏꯟꯖꯤꯅꯤꯌꯥꯔ ꯉꯥꯛꯇ ꯑꯣꯏꯅ ꯇꯝꯕ ꯂꯥꯛꯏꯗꯅ
ꯅꯠꯇꯤꯌ‌ꯦ ꯅꯪ ꯃꯔꯨ ꯑꯣꯏꯅ ꯁꯥꯟꯅꯔꯛꯇꯣꯏꯁꯦ ꯕꯥꯏ ꯀꯝ ꯅꯠꯇꯤꯌ‌ꯦ ꯑꯗꯨꯒꯗꯤ ꯐꯔꯦꯅꯦ ꯑꯩꯈꯣꯏꯒ ꯅꯠꯇꯦ ꯑꯗꯨ ꯑꯩꯅ ꯍꯥꯏꯗꯤ ꯂꯩꯃꯤꯟꯅꯔꯤꯕ ꯃꯤ ꯀꯥꯡꯕꯨ ꯑꯣꯐꯤꯁꯇꯨꯒ ꯅꯠꯇꯦ ꯅꯪ ꯁꯥꯟꯅꯔꯛꯇꯣꯏꯖ‌ꯦ ꯀꯩꯅꯣꯒꯤ ꯀ꯭ꯂꯥꯏꯟ ꯃꯌꯥꯝꯒꯅꯦ ꯍꯥꯏꯗꯤ ꯑꯗꯨꯝ ꯑꯩꯈꯣꯏꯒꯤ ꯅꯪꯅ ꯀꯩꯅꯣꯒꯤ ꯁꯥꯏꯠ ꯆꯠꯄ ꯃꯇꯝꯗꯁꯨ ꯅꯪ ꯅꯪ ꯂꯦꯕꯔ ꯃꯌꯥꯝ ꯒ ꯋꯥꯔꯤ ꯁꯥꯟꯅꯔꯣꯏꯗ꯭ꯔꯣ ꯅ ꯅꯪ ꯑꯗꯨꯗ ꯑꯗꯨꯗ ꯑꯩꯈꯣꯏꯒꯤ ꯀꯩꯅꯣ ꯑꯗꯨꯗ ꯀꯩꯅꯣ ꯉꯥꯛꯇ ꯑꯣꯏꯅꯤꯖꯨ ꯅꯠꯇꯦ ꯑꯩꯈꯣꯏ ꯀꯥꯡꯕꯨ ꯉꯥꯛꯇ ꯑꯗꯨꯅ ꯑꯗꯨꯅ ꯅ ꯑꯗꯣ ꯑꯗꯨꯃꯗꯤ ꯅ ꯅ ꯑꯇꯣꯞꯄ ꯑꯇꯣꯞꯄ ꯅꯪ ꯅꯪ ꯁꯤ ꯈꯇꯩ ꯅꯠꯇꯅ ꯑꯇꯣꯞꯄꯗ ꯆꯠꯂꯁꯨ ꯆꯞ ꯃꯥꯟꯅꯩꯅꯦ ꯚꯥꯏ ꯅ ꯑꯗꯨ ꯅꯪ ꯄꯨꯔꯥ ꯀꯩꯅꯣꯒꯤ ꯃꯄꯥꯟ ꯂꯝꯗ ꯇꯧꯒꯦ ꯍꯥꯏꯗꯤ ꯈꯪꯗ꯭ꯔꯦ
ꯎꯝ‌ ꯍꯣꯏ ꯌꯦꯡꯒꯦ ꯌꯦꯡꯒꯦ ꯑꯩ ꯂꯦꯡꯒ꯭ꯋꯦꯖꯀꯤ ꯀꯩ ꯀꯩꯅꯣ ꯈꯔ ꯇꯧꯔꯒ ꯑꯗ‌ꯣ ꯚꯥꯏ ꯐꯔꯦ ꯀꯩꯅꯣ ꯇꯧꯁꯦ ꯀꯣꯟꯅ ꯋꯥꯔꯤ ꯁꯥꯟꯅꯔꯁꯦ ꯑꯗꯨꯗꯤ ꯇꯥꯕ꯭ꯔꯥ
ꯑꯣꯀꯦ ꯑꯣꯀꯦ ꯑꯣ ꯌꯥꯏ ꯌꯥꯏ ꯇꯥꯏ ꯇꯥꯏꯌꯦ ꯇꯥꯏ ꯑ ꯑꯥ ꯍꯣꯏ ꯍ‌ꯣ ꯍꯣꯏ ꯊꯝꯃꯦ ꯊꯝꯃꯦ ꯑꯥ ꯑꯥ
ꯎ ꯎꯝ